ꯇꯥꯕꯔꯣ
ꯑꯣ ꯑꯣ ꯇꯥꯏꯌꯦ ꯇꯥꯏꯌꯦ ꯅꯪ ꯍꯧꯖꯤꯛꯀꯤ ꯍꯥꯏꯔꯝꯕꯗꯣ ꯀꯩꯕ ꯔꯤꯄꯣꯔꯠꯀꯤꯗꯣ ꯀꯃꯥꯏꯟ ꯇꯧꯕ
ꯑꯣ ꯑꯗꯨꯅꯦꯕ ꯑꯗꯨꯃꯥꯏꯅ ꯑꯩꯈꯣꯏꯗꯣ ꯇꯧꯔꯒꯦꯅ ꯍꯧꯖꯤꯛꯁꯦ ꯂꯣꯏꯅꯃꯛ ꯄꯨꯔꯒ ꯂꯥꯛꯑꯒ ꯗꯤꯟꯗ ꯑꯃꯨꯛ ꯊꯥꯖꯤꯟꯐꯝꯗꯣ ꯂꯥꯜꯂꯦ ꯆꯤꯌꯔ ꯄꯔꯁꯟꯗꯣ ꯑꯣꯏ ꯑꯣꯏꯒꯗꯝꯕꯅꯦꯅ ꯍꯥꯏꯖꯤꯜꯂꯛꯇꯅꯅꯦ ꯑꯗꯨꯒꯤ ꯑꯩꯁꯨ ꯑꯊ ꯁꯥꯗꯅ ꯍꯌꯦꯡ ꯑꯗꯨꯝ ꯀꯩꯅꯣ ꯇꯧꯔꯒꯦ ꯁꯤꯅꯦ ꯑꯩꯅ ꯈꯜꯂꯤꯁꯦ ꯑꯥ ꯃꯟꯗꯦꯗ ꯄꯨꯔ ꯆꯠꯂꯦꯗꯅ
ꯑꯥ ꯍꯌꯦꯡꯕꯨꯗꯤ ꯌꯥꯔꯔꯣꯏ
ꯑꯥ ꯑꯗꯨꯒ ꯃꯟꯗꯦꯗ ꯄꯨꯔꯒ ꯗꯤꯟꯗꯣ ꯌꯥꯗꯣꯏꯔꯥ ꯌꯥꯔꯣꯏꯗꯣꯏꯔ ꯑꯗꯨꯗꯣ ꯑꯝꯇ ꯀꯩꯅꯣ ꯇꯧꯕꯤꯔꯣ ꯃꯣꯏꯅ ꯑꯩꯅ ꯁꯦ ꯀꯩꯅꯣ ꯑꯃ ꯁꯣꯏꯗ꯭ꯔꯣ ꯍꯥ ꯑ
ꯀꯩꯅꯣ
ꯀꯩꯅꯣꯝꯃ ꯁꯣꯏꯗ꯭ꯔꯕ ꯃꯣꯏꯅꯤ
ꯅꯤꯌꯣꯝ ꯖꯤꯔꯣ ꯅꯤꯌꯣꯝ ꯁꯣꯏ ꯕꯒꯤ ꯋꯥ ꯅꯤꯌꯣꯝ ꯁꯣꯏꯕ ꯁꯣꯏꯗꯕꯗꯣ ꯇꯣꯛꯈ꯭ꯔꯣ ꯃꯣꯏꯅ ꯑꯗꯨꯃ ꯐꯖꯅ ꯁꯤꯁꯤꯅꯤ ꯁꯨꯃꯥꯏꯅꯅꯦꯅ ꯐꯣꯔꯃꯦꯠ ꯑꯃ ꯄꯤꯊꯣꯛꯐꯝ ꯊꯣꯛ
ꯑꯗꯨꯃꯛ ꯇꯥꯗ꯭ꯔꯕ ꯑꯗꯨꯅꯤ ꯑꯩꯅ ꯍꯥꯏꯅꯤꯡꯉꯤꯁꯤꯁꯨ
ꯇꯥꯏꯌꯦ ꯑꯗꯨꯅꯦ
ꯑꯗꯨꯃꯥꯏꯅ ꯃꯣꯏꯅ ꯐꯣꯔꯃꯦꯠ ꯑꯃ ꯍꯥꯟꯅ ꯄꯤꯒꯗꯕꯅꯤ ꯍꯥꯏꯕ ꯑꯈꯣꯏꯗ
ꯑꯗꯨꯅꯦ ꯑꯗꯨꯃꯥꯏꯅ ꯅꯪꯅ ꯑꯗꯨꯃꯥꯏꯅ ꯆꯠꯂꯒ ꯑꯥ ꯀꯩꯅꯣꯗꯨꯗ ꯑꯣꯐꯤꯁꯇ ꯇꯅꯤ ꯈꯪꯗꯦ ꯑꯗꯨ ꯑꯗꯨꯃꯥꯏꯅ ꯅꯣꯏꯒꯤ ꯗꯥꯏꯔꯦꯛ ꯍꯦꯛꯇ ꯍꯥꯏꯅꯔꯒꯀꯣ ꯑꯗꯨꯃꯥꯏꯅ ꯇꯧꯕ ꯑꯃ ꯅꯠꯇ꯭ꯔꯒꯅ ꯑꯝ ꯅꯪ ꯄꯣꯠ ꯆꯩ ꯂꯣꯏ ꯄꯨꯔ ꯆꯠꯂꯒ ꯃꯐꯝꯗꯨ ꯌꯧꯔ ꯀꯥꯟꯗ ꯃꯣꯏ ꯁꯦꯝꯗꯣꯛꯑꯣ ꯍꯥꯏꯕꯗꯣ ꯃꯣꯏ ꯃꯥꯡꯗ ꯃꯃꯥꯡꯗ ꯁꯦꯝꯇꯣꯛ ꯁꯦꯝꯇꯣꯛꯑꯒ ꯄꯤꯁꯟꯕ ꯑꯗꯨꯃꯥꯏꯅ ꯇꯧꯔꯕ
ꯎꯝ ꯑꯗꯨꯅꯦ ꯑꯩꯁꯨ ꯈꯜꯂꯤꯁꯦ ꯆꯞꯁꯤꯟꯗꯕꯤꯗꯀꯣ ꯑꯗꯩ ꯄꯦꯄꯔ ꯑꯃꯨꯛ ꯄꯨꯂꯞ ꯆꯞꯁꯟꯒ꯭ꯔꯒ ꯄꯦ ꯄꯔ ꯑꯝꯇꯪ ꯁꯣꯏꯕꯅꯤ ꯍꯥꯏꯔꯒ ꯑꯗꯨꯒꯤ ꯑꯃꯨꯛ ꯁꯦꯝꯗꯣꯛꯅꯕꯗꯣ ꯄꯨꯂꯞ ꯐꯀꯥꯏꯔꯒ ꯑꯩꯁꯦ ꯑꯅꯤꯔꯛ ꯁꯨꯔꯕꯅꯦꯕ ꯐꯛꯀꯥꯏꯔꯤꯁꯦ ꯈꯪꯕ꯭ꯔꯥ ꯍꯣꯏ ꯍꯥꯏꯗꯤ ꯐꯛꯀꯥꯏꯔ ꯁꯦꯠꯇꯠꯂ ꯐꯀꯥꯏꯔ ꯁꯦꯠꯇꯠꯂ ꯇꯧꯕꯗꯅꯦꯀꯣ ꯑꯩꯅꯦ ꯑꯁ ꯇꯟꯕꯝ ꯌꯥꯎꯔꯕꯅꯦꯃꯤ
ꯑꯗꯨꯒꯅꯦ ꯑꯦꯄ꯭ꯂꯤꯀꯦꯁꯟ ꯀꯥꯔꯗꯨꯁꯨꯅꯦ ꯑꯝ ꯊꯣꯛꯑꯒ ꯅꯪꯒꯤ ꯂꯩꯖꯕꯗꯣ ꯄꯨꯕꯤꯔꯣ ꯑꯗꯨꯒ ꯀꯩꯒꯨꯝꯕ ꯃꯥꯅ ꯁꯦꯝꯃꯣ ꯍꯥꯏꯇꯥꯔꯒꯁꯨ ꯈꯨꯗꯛꯇꯨꯗ ꯍꯦꯛꯇ ꯑꯗꯨꯝ ꯂꯣꯏ ꯁꯦꯝꯕ ꯑꯗꯨꯃꯥꯏꯅ ꯑꯣꯏꯅ ꯇꯧꯔꯣꯕ ꯑꯗꯣ ꯑꯦꯄ꯭ꯂꯤꯀꯦꯁꯟꯗꯨꯁꯨ ꯂꯥꯜꯂꯦ ꯍꯥꯏꯕꯩ
ꯑꯈꯣꯏꯅ ꯈꯨꯠꯅ ꯏꯕ ꯅꯠꯇꯦ ꯍꯥꯏꯕ ꯑꯦꯄ꯭ꯂꯤꯀꯦꯁꯟꯁꯦ ꯗꯥꯏꯔꯦꯛ ꯑꯅꯝꯕꯤꯅꯦ ꯍꯥꯏꯕ ꯃꯣꯏꯅ ꯊꯥꯗꯣꯔꯛꯄꯅꯦꯕ
ꯅꯪꯒꯤ ꯋꯥꯔꯗꯠꯇꯣ ꯀꯅꯥꯅ ꯊꯥꯔꯛꯄꯅꯣ ꯑꯗꯨꯒꯤ ꯋꯥꯔꯗꯠꯇꯨꯃ ꯂꯥꯏꯈ꯭ꯔꯕ ꯄꯣꯠꯅꯤ ꯀꯩꯁꯨ ꯂꯨꯕ ꯊꯕꯛ ꯅꯠꯇꯦ ꯀꯩꯗꯧꯔꯒꯦ ꯑꯗꯨꯒꯤ ꯋꯥꯋꯔꯗ ꯄꯨꯔꯒ ꯐꯣꯟꯗ ꯍꯥꯞꯆꯜꯂꯒ
ꯅꯠꯇꯦ ꯀꯩꯅꯣꯅꯤ ꯄꯤꯗꯤ ꯑꯦꯐ ꯑꯣꯏꯅꯅꯤ
ꯄꯤ ꯗꯤ ꯑꯦꯐ ꯑꯣꯏꯖꯅꯨ ꯀꯩꯁꯨ ꯀꯥꯏꯗꯦ ꯌꯥꯝ ꯂꯥꯏ ꯄꯤ ꯗꯤ ꯑꯦꯐꯀꯗꯨꯁꯨ ꯌꯥꯝ ꯂꯥꯏ ꯀꯣꯄꯤ ꯄꯦꯁ ꯇꯧꯕ ꯌꯥꯏ ꯃꯅꯥꯛ ꯅꯛꯄ ꯅꯣꯏꯕꯨ ꯅꯪ ꯀꯝꯄ꯭ꯌꯨꯇꯔ ꯄꯨꯔꯛꯄ ꯃꯤ ꯌꯥꯎꯔꯒꯗꯤ ꯌꯥꯝ ꯂꯥꯏꯔꯦ ꯅꯠꯇ꯭ꯔꯒꯁꯨ ꯃꯅꯥꯛ ꯅꯛꯄ ꯀꯝꯄ꯭ꯌꯨꯇꯔ ꯁꯦꯟꯇꯔ ꯑꯃꯍꯦꯛꯇꯗ ꯁꯥꯏꯕꯔ ꯑꯃ ꯍꯦꯛꯇꯗ ꯆꯪꯉꯒ ꯁꯤꯒꯤ ꯐꯣꯔꯃꯦꯠꯁꯦ ꯁꯤꯁꯤꯗ ꯁꯤꯒꯤꯁꯤ ꯅꯪ ꯁꯦꯝꯗꯣꯛ ꯄꯤꯌꯣ ꯍꯥꯏꯕꯗꯤ ꯌꯥꯝ ꯂꯥꯏꯅ ꯁꯦꯝꯕ ꯌꯥꯒꯅꯤ ꯀꯩꯁꯨ ꯀꯨꯏꯔꯣꯏ ꯃꯤꯅꯦ ꯑꯃꯅꯤ ꯑꯒꯤ ꯋꯥꯔꯤꯒꯤ ꯊꯕꯛꯅꯤ ꯑ ꯑꯗꯨꯩꯅ ꯂꯣꯏ ꯐꯤ ꯇꯧꯔꯒ ꯄꯨꯔꯒ ꯆꯠꯂꯒꯅꯦ ꯑꯗꯨꯝ ꯉꯝꯅ ꯉꯝꯅꯕ ꯑꯦ ꯑꯩ ꯂꯣꯏꯁꯟꯅꯤ ꯍꯥꯏꯔ ꯀꯥꯟꯗꯇ ꯆꯝꯐꯨꯗ ꯑꯃꯨꯛ ꯌꯥꯗ꯭ꯔꯦ ꯍꯥꯏꯔ ꯆꯠꯂꯅꯤ ꯇꯧꯔꯅꯤ ꯑꯃꯨꯛ ꯌꯥꯗ꯭ꯔꯦ ꯍꯥꯏꯔ ꯆꯠꯂꯅꯤ ꯇꯧꯔꯅꯤ ꯑꯗꯨꯝ ꯇꯧꯍꯟꯕ ꯑꯗꯨꯗꯨꯅ ꯅꯪꯒꯤ ꯃꯑꯣꯡꯗꯨꯁꯨ ꯅꯪꯅ ꯑꯣ ꯁꯤ ꯃꯤꯁꯦ ꯁꯨꯃꯥꯏ ꯁꯨꯃꯥꯏꯅ ꯇꯧꯕꯅꯤ ꯈꯣꯠꯇꯨꯁꯨ ꯃꯣꯏꯅ ꯈꯪꯒꯅꯤ ꯑꯗꯨꯗꯨꯅ ꯃꯣꯏꯁꯨ ꯈꯔ ꯀꯩ ꯍꯥꯏꯅꯤ ꯅꯨꯡꯉꯥꯏꯇꯕ ꯑꯣꯏꯔ ꯇꯧ ꯇꯧꯍꯜꯂꯒꯦꯗ ꯈꯟꯒꯅꯤ ꯑꯗꯨꯃꯥꯏꯅ ꯇꯧ ꯍꯥꯏꯕꯅꯤꯗ ꯌꯥꯝ ꯁꯝꯅ ꯍꯥꯏꯔꯕꯗ
ꯍꯣꯏ ꯑꯗꯨꯃꯥꯏꯅ ꯇꯧꯔꯒꯦ ꯑꯗꯨꯗꯤ
ꯦꯁꯤ ꯆꯥꯟꯅꯕꯒꯤꯗꯨꯗ ꯅꯪꯗꯣ ꯇꯔꯦ ꯈꯣꯠꯇ꯭ꯔꯦ ꯇꯧꯕꯗꯣ ꯑꯩꯗꯣ ꯅꯨꯃꯤꯠꯇꯨꯗ ꯆꯠꯂꯦ ꯑꯗꯨ ꯑꯣ ꯕꯤ ꯁꯤꯒꯤꯗꯨꯗ ꯄꯤꯔꯝꯃꯦ ꯄꯤꯔꯝꯕꯗꯣ ꯃꯣꯏꯅ ꯌꯥꯗꯦ ꯈꯣꯠꯇꯦ ꯇꯧꯔꯦ ꯑꯗꯩꯗꯤ ꯅꯣꯡꯉꯥꯜꯂꯒ ꯑꯃꯨꯛ ꯆꯠꯂꯦ ꯑꯗꯨꯃꯥꯏꯅ ꯅꯨꯃꯤꯠ ꯍꯨꯝꯅꯤꯁꯦ ꯍꯟꯖꯟ ꯍꯟꯖꯟ ꯍꯟꯖꯤꯟ ꯍꯟꯖꯤꯟ ꯆꯠꯄ ꯆꯠꯂꯀꯥꯟꯁꯤꯗ ꯃꯣꯏꯅ ꯑꯦ ꯄꯨꯡꯒꯟ ꯕ꯭ꯨꯔꯤꯐꯤꯀꯦꯁꯟꯗ ꯁꯣꯛꯑꯣꯜꯔꯣꯏꯗꯕꯒꯤ ꯄꯨꯡꯒꯟꯐꯥꯎ ꯉꯥꯏꯌꯨ ꯑꯗꯨ ꯇꯧ ꯍꯥꯏꯔꯛ ꯄꯨꯡꯒꯟꯒꯤꯐ ꯉꯥꯏꯕꯗꯣ ꯑꯩ ꯂꯝ ꯂꯥꯞꯄꯦ ꯁꯨꯃꯥꯏ ꯁꯨꯃꯥꯏꯅ ꯇꯧꯕꯅꯦ ꯍꯌꯦꯡꯗꯤ ꯌꯧꯍꯜꯂꯅꯨ ꯉꯁꯤ ꯂꯣꯏꯁꯤꯟꯅꯕ ꯇꯧꯕꯤꯌꯣꯅ ꯍꯥꯏꯔꯦ ꯑꯩ ꯀꯔꯤꯝ ꯐꯣꯔꯁ ꯀꯩꯀꯥ ꯇꯧꯗꯦ ꯑꯗꯨꯝ ꯐꯖꯅ ꯔꯤꯀ꯭ꯋꯦꯁ ꯇꯧꯔ ꯍꯥꯏꯔꯦ ꯑꯗꯒꯤꯗꯤ ꯃꯣꯏꯗꯣ ꯍꯣꯏꯅ ꯍꯥꯏꯔꯦ ꯑꯗꯣ ꯄꯨꯡ ꯑꯅꯤꯁꯤꯗ ꯆꯠꯀꯥꯟꯗ ꯑꯗꯨꯝ ꯂꯣꯏꯔꯝꯗꯦ ꯇꯧꯔꯝꯗꯦ ꯇꯧꯔꯝꯗꯕꯗꯣ ꯑꯩꯁꯦ ꯑꯗꯨꯝ ꯁꯪꯉꯒ ꯅ ꯃꯣꯏꯒꯤ ꯊꯣꯡꯖꯤꯤꯟꯝꯕꯥꯟ ꯃꯌꯥꯗꯨꯗ ꯁꯪꯉ ꯑꯗꯨꯝ ꯂꯩꯕꯅꯦꯕ ꯑꯩꯁꯦ ꯁꯨꯝꯣꯗ ꯆꯠꯆꯕꯤꯗ ꯑꯗꯨꯗꯩꯗꯤ ꯃꯣꯏꯁꯦ ꯎ ꯄꯥꯏ ꯂꯩꯇ꯭ꯔꯕꯅꯤꯅ ꯃꯣꯏꯗꯣ ꯅꯨꯡꯉꯥꯏꯇ꯭ꯔ ꯃꯥꯜꯂꯦ ꯀꯧꯔꯛꯑꯦ ꯀꯧꯔꯛꯑꯀꯥꯟꯗ ꯑꯗꯨ ꯌꯥꯅꯕꯗꯣ ꯅꯪꯅ ꯃꯤꯗꯨꯣ ꯀꯔꯤ ꯍꯥꯏꯕꯅꯣ ꯅꯪꯒꯤꯗꯨꯗꯣ ꯍꯥꯏꯔ ꯀꯥꯟꯗ ꯇꯧꯔꯒ ꯀꯧꯍꯜꯂꯀꯥꯟꯗ ꯈꯨꯗꯛꯇꯨꯗ ꯑꯗꯨꯝ ꯌꯥꯍꯜꯂꯦ ꯑꯗꯨꯃꯥꯏ ꯌꯥꯍꯜꯂꯀꯥꯟꯗꯨꯗ ꯍꯧꯖꯤꯛꯀꯤ ꯁꯦꯝꯃꯤꯕ ꯃꯤꯗꯨꯗꯁꯨ ꯗꯥꯏꯔꯦꯛ ꯃ ꯉꯇ ꯑꯗꯨꯝ ꯐꯝꯃꯤꯟꯅꯔꯒ ꯁꯦꯝꯗꯣꯛꯃꯤꯟꯅꯔꯝꯃꯦ ꯑꯗꯨꯃꯥꯏꯅ ꯇꯧꯔꯀꯥꯟꯗ ꯂꯣꯏꯁꯤꯟꯈꯤꯕꯅꯦꯕ ꯑꯗꯨꯅꯤꯗ ꯑꯗꯨꯃꯥꯏꯅ ꯇꯧ ꯍꯥꯏꯕ ꯋꯥꯦꯅꯤꯗ ꯈꯔ ꯅꯨꯡ ꯀꯟꯕ ꯍꯥꯏꯇꯥꯔꯦ
ꯍꯣꯏ ꯌꯦꯡꯉꯒꯦ ꯑꯗꯨꯃꯥꯏꯅ ꯅꯪꯗꯦꯂ ꯅꯠꯇꯗꯤ ꯌꯥꯔꯣꯏꯗꯣꯔꯤ
ꯌꯥ ꯇꯕ ꯌꯥ ꯇꯅꯤ
ꯎꯝ ꯐꯔ ꯌꯥꯝ ꯇꯥꯏ ꯍꯥꯏꯕ ꯃꯣꯏꯁꯦ
ꯑꯗꯨ ꯈꯔ ꯀꯟꯗ꯭ꯔꯗꯤꯀꯣ ꯊꯕꯛ ꯃꯅꯤꯄꯨꯔꯒꯤ ꯊꯕꯛ ꯑꯁꯤꯁꯤꯅꯅꯤ ꯄꯨꯗ ꯑꯦꯅꯤ ꯊꯕꯛ ꯑꯃ ꯇꯧꯅꯁ ꯑꯥ ꯑ ꯑ
ꯑꯗꯨꯒꯤꯗꯨꯁꯨ ꯑꯝꯇꯪ ꯅꯪ ꯁꯪꯀꯥꯟ ꯄꯥꯕꯤꯌꯨꯅꯦ ꯑꯩꯈꯣꯏꯅꯅꯦ ꯁꯨꯃꯥꯏꯅ ꯑꯩꯈꯣꯏ ꯃꯄꯥꯟ ꯂꯝꯗ ꯍꯪꯉꯦꯕꯀꯣ ꯍꯪꯉꯦ ꯍꯥꯏꯗꯤ ꯃꯄꯥꯟꯒꯤ ꯀꯥꯡꯕꯨꯗ ꯎ ꯗꯤꯌꯨꯗ ꯔꯤꯁꯦꯞ ꯇꯧꯕ ꯑꯃ ꯐꯪꯕꯅꯦꯕ ꯐꯪꯉꯤꯁꯦ
ꯎꯝ ꯎꯝ ꯎꯝ
ꯃꯅꯤꯄꯨꯔꯤꯗ ꯔꯤꯁꯔꯁ ꯇꯧꯕ ꯗꯦꯜꯂꯤ ꯌꯨꯅꯤꯚꯔꯁꯤꯇꯤꯗ ꯃꯥ ꯐꯪꯉꯦꯕ ꯑꯗꯣ ꯃꯣꯏꯒꯤꯁꯤꯗ ꯍꯥꯏꯔꯤꯕ ꯂꯥꯁ ꯑꯋꯥꯔꯗ ꯊꯦꯁꯤꯁꯨ ꯁꯝꯃꯤꯠ ꯇꯧꯔꯛꯀꯗꯝꯅꯦꯅ
ꯂꯥꯁ ꯑꯋꯥꯇ ꯍꯥꯏꯗꯤ
ꯀꯁꯦꯁ ꯂꯔꯛꯄ ꯑꯩꯗꯨꯗ
ꯑꯗꯨ ꯔꯦꯁꯔꯁ ꯂꯣꯏꯕꯗ
ꯑꯥ
ꯑꯗꯨꯗꯤ ꯊꯁꯦ ꯁꯕꯃꯤꯠ ꯇꯧꯗꯕ ꯑꯗꯨ ꯃꯣꯏꯅ ꯄꯤꯒꯗꯕꯗꯤꯦ ꯆꯍꯤ ꯑꯅꯤ ꯈꯛꯇ ꯅꯠꯇ꯭ꯔꯣ
ꯑꯅꯤ ꯈꯛꯇꯅꯤ ꯑꯗꯨꯅ ꯑꯅꯤꯗꯨꯗ ꯃꯅꯨꯡꯗ ꯇꯧ ꯍꯥꯏꯔ ꯁꯤꯅꯦꯕ ꯑꯗꯨꯗꯤ ꯑꯗꯨꯗꯤ
ꯑꯗꯨꯗꯤ ꯌꯥꯔꯣꯏꯌꯦ ꯑꯗꯨꯗꯤ ꯆꯨꯔꯅꯠꯇꯦ
ꯑꯗꯨ ꯅꯪ ꯁꯪꯀꯥꯟꯗ ꯑꯗꯨ ꯆꯪꯉꯒ ꯑꯝꯇꯪ ꯌꯦꯡꯕꯤꯌꯣꯕ ꯑꯩꯈꯣꯏ ꯊꯥꯖꯟꯗ꯭ꯦꯕꯀꯣ ꯗꯦꯠ ꯇ꯭ꯋꯦꯟꯇꯤ ꯅꯥꯏꯟ ꯃꯇꯨꯡꯗ ꯊꯥꯖꯤꯟꯖꯦꯅ ꯍꯥꯏꯔꯤꯕ ꯗꯦꯠ ꯐꯣꯔꯇꯤꯟ ꯕꯣꯛꯂꯥ ꯁꯤꯛꯁ ꯁꯣꯛꯂ ꯂꯩꯕꯅꯦꯕ ꯖꯨꯂꯥꯏꯒꯤ ꯍꯥꯏꯗꯤ ꯍꯧꯖꯤꯛ ꯆꯦꯟꯊꯣꯛ ꯆꯦꯟꯁꯤꯟ ꯇꯧꯕꯗꯣ ꯅ ꯅꯦꯠꯀꯤ ꯀꯩ ꯀꯥ ꯇꯧꯅ ꯃꯅꯤꯅꯅꯦ ꯑꯩꯈꯣꯏꯁꯨ ꯐꯖꯅ ꯌꯦꯡꯉꯝ ꯐꯠꯇ꯭ꯔꯦꯕ ꯑꯗꯨꯗꯨꯒꯤ ꯎꯝ ꯗꯦꯠ ꯇ꯭ꯋꯦꯟꯇꯤ ꯅꯥꯏꯟ ꯂꯣꯏꯔꯒ ꯊꯥꯖꯤꯜꯂꯁꯤ ꯊꯥꯖꯤꯟ ꯇꯥꯔꯗꯤ ꯑꯗꯨꯏ ꯄ꯭ꯔꯣꯁꯦꯁꯇꯣ ꯇꯧꯁꯅ ꯍꯥꯏꯅꯕꯅꯦꯕ ꯑꯗꯦꯗ ꯀ ꯇ꯭ꯔꯥꯟꯁꯂꯦꯠꯄꯨ ꯇꯧꯔꯁꯨ ꯑꯗꯩ ꯗꯥꯏꯔꯦꯛ ꯑꯣꯏꯅ ꯄ꯭ꯔꯄꯣꯖꯦꯜ ꯏꯈꯠꯇꯣꯏꯔꯥ ꯅꯠꯇ꯭ꯔꯒ ꯃꯣꯏꯒꯤ ꯏꯅꯦꯛꯁꯔ ꯈꯔ ꯄꯤꯔꯤꯗꯨꯗꯪ ꯑꯗꯨꯗꯪ ꯃꯦꯟꯁꯤꯜꯂꯒ ꯇꯧꯗꯣꯏꯔꯥ ꯍꯥꯏꯕꯅꯆꯤꯡꯕꯗꯣ ꯐꯣꯝ ꯊꯥꯖꯤꯟꯕꯒꯤ ꯃꯣꯏꯒꯤ ꯃꯌꯥꯝ ꯔꯨꯜꯁ ꯑꯥꯔ ꯑꯥꯔ ꯈꯔ ꯄꯤꯔꯝꯅꯤꯗꯅ ꯅꯤꯌꯣꯝ ꯈꯔꯗꯤ ꯌꯥꯎꯔꯤꯗꯅ ꯑꯗꯨꯗꯣ ꯑꯩ ꯐꯖꯅ ꯀꯨꯞꯅ ꯄꯥꯗ꯭ꯔꯤꯕꯔꯤꯕ ꯑꯗꯨꯕꯨ ꯑꯩꯅ ꯈꯪꯖꯕꯤꯗ ꯍꯤꯟꯗꯤꯒ ꯏꯪꯂꯤꯁꯇ ꯏꯌꯣ ꯍꯥꯏꯕꯗꯨꯃꯗꯤ ꯌꯥꯎꯔꯦꯀꯣ ꯑ ꯃ ꯇꯔꯅꯤ ꯌ ꯀ ꯀꯣ ꯑꯗꯨꯒ ꯑꯃꯁꯨ ꯉꯁꯥꯏ ꯒ꯭ꯔꯨꯞꯇ ꯍꯥꯏꯅꯩꯕ ꯗꯤꯟꯅ ꯆꯤꯌꯔ ꯄꯔꯁꯟꯅ ꯍꯥꯏꯕ꯭ꯔꯥ ꯕꯤ ꯁꯤꯅ ꯍꯥꯏꯕ꯭ꯔꯥ ꯗꯤꯟꯅ ꯍꯥꯏꯕ꯭ꯔꯥ ꯁꯥꯏꯟ ꯇꯧꯒꯗꯕ ꯃꯥꯥꯏ ꯀꯩꯅꯣꯝ ꯌꯥꯎꯋꯦ ꯍꯥꯏꯕꯁꯨ
ꯑꯥ ꯑꯃ ꯌꯥꯎꯒꯨꯝ ꯇꯧꯕꯅꯦ ꯅꯣꯏꯒꯤ ꯅꯈꯣꯏꯒꯤ ꯀꯩꯅꯣꯅ ꯇꯧꯗꯕꯁꯨ ꯌꯥꯎꯕꯅꯦ ꯁꯨꯄꯔꯕꯥꯏꯖꯔꯒ ꯀꯩꯅꯣꯝ
ꯍꯣ ꯑꯗꯨꯕꯨꯗꯤ ꯑꯩ ꯈꯪꯉꯦꯕ ꯑꯗꯨꯕꯨꯗꯤ ꯑꯩ ꯈꯪꯉꯦꯕ ꯑ ꯇꯧꯒꯗꯕ ꯄꯣꯁꯤꯟꯗꯨꯗꯤ ꯐꯪꯉꯦꯕ ꯊꯥꯔꯛꯀꯦꯕꯀꯣ ꯑꯗꯨꯗꯣ ꯑꯗꯨꯈꯩꯗꯤ ꯂꯣꯏ ꯂꯩꯔꯦꯕꯀꯣ ꯑꯗꯨꯗꯤ ꯑꯔꯥꯏꯕꯅꯦꯕ ꯑꯗꯨ ꯅꯠꯇꯕ ꯗꯣꯀꯨꯃꯦꯟꯗ ꯊꯥꯒꯠꯄꯗ ꯍꯥꯏꯇꯥꯔꯦꯅꯦꯀꯣ ꯆꯪꯒꯗꯕ ꯈꯔ ꯌꯥꯎꯔꯤꯕ ꯑꯗꯨ ꯀꯔꯤ ꯀꯔꯤꯅꯣ ꯌꯦꯗꯤ ꯊꯦꯜ ꯐꯖꯅ ꯈꯪꯗ꯭ꯔꯦ ꯄꯥꯠ
ꯑꯗꯨꯗꯤ ꯀꯩꯅꯣ ꯅꯪꯒꯤ ꯁꯤꯅꯣ ꯍꯥꯏꯗ꯭ꯔꯥ ꯔꯤꯁꯔꯁ ꯄ꯭ꯔꯄꯣꯖꯦꯜꯗꯨꯁꯨ ꯑꯃꯨꯛ ꯄꯨꯔꯥ ꯏꯪꯂꯤꯁꯇ ꯂꯣꯏ ꯍꯟꯗꯣꯛꯄꯗꯨꯁꯨ ꯑꯗꯨꯁꯨ ꯑꯗꯨꯁꯨ ꯊꯕꯛꯇꯨ ꯂꯣꯏꯔꯕ꯭ꯔꯣ ꯑꯗꯨꯁꯨ ꯀꯨꯏꯒꯗꯕ ꯊꯕꯛ ꯑꯃ ꯑꯣꯏꯗꯣꯏꯅꯤ
ꯀꯨꯏꯒꯗꯕ ꯊꯕꯛꯅꯤ ꯌꯥꯝ ꯌꯥꯝꯃꯣꯏꯕ ꯑꯗꯨꯗꯤ ꯄ꯭ꯔꯣꯄꯣꯖꯦꯜꯗꯤ ꯌꯥꯝꯗꯕꯅꯦꯕ ꯑꯩꯈꯣꯏꯅ ꯊꯥꯒꯠꯄꯗꯣ ꯀꯦꯁ ꯑꯃꯈꯛꯇꯅꯦꯕ ꯍꯥꯏꯗꯤ ꯑ ꯑꯩꯈꯣꯏꯒꯤ ꯀꯔꯤ ꯀꯔꯤ ꯀꯔꯤ ꯀ ꯏꯊꯤꯀꯦꯜ ꯁꯥꯔꯇꯤꯐꯤꯀꯦꯠꯇ ꯊꯥꯒꯠꯈꯤꯕꯗꯣ ꯑꯗꯨꯃꯥꯏꯅ ꯊꯥꯒꯠꯇꯣꯏꯅꯦꯕ ꯁꯝ ꯆꯝꯅ ꯑꯗꯣ ꯑꯩꯈꯣꯏꯒꯤ ꯅꯤꯌꯣꯝ ꯀꯥꯅꯣ ꯑꯃꯒꯤ ꯄꯦꯊꯦꯗꯣꯂꯣꯖꯤ ꯀꯩ ꯀꯥꯖꯦ ꯄꯨꯂꯞ ꯍꯥꯞ ꯀꯗ꯭ꯔꯥ ꯍꯥꯏꯕꯗꯣ
ꯍꯥꯄ ꯉꯔꯥꯡ ꯅꯍꯅ ꯍ ꯑꯩꯅ ꯄꯥꯔꯝꯕ ꯀꯥꯟꯗꯗꯤ ꯑꯗꯨꯃꯥꯏꯅ ꯍꯥꯞꯄꯒꯤ ꯃꯑꯣꯡꯗ ꯈꯔ ꯍꯥꯏꯈꯤꯕꯅꯦ ꯑ ꯁꯤ ꯍꯥꯏꯗꯤ
ꯑꯩꯅ ꯅꯪꯉꯣꯟꯗ ꯊꯥꯒꯤꯈꯤꯕꯅꯦꯕꯀꯣ ꯍꯧꯖꯤꯛꯇ ꯊꯥꯔꯤꯕ ꯑꯍꯨꯝꯗꯣ ꯁꯤ ꯑꯍꯨꯝꯁꯤ ꯈꯛꯇꯅꯦꯕ ꯁꯥꯏꯟ ꯇꯧꯒꯗꯕ ꯗꯔꯀꯥꯔ ꯑꯣꯏꯔꯤꯁꯦ ꯑꯗꯨꯒ ꯄꯥꯗꯣꯏꯁꯤꯅ ꯃꯃꯥꯡꯗꯩ ꯅꯪꯉꯣꯟ ꯊꯥꯈꯤꯕꯅꯦꯕ ꯑꯗꯨ ꯍꯥꯏꯐꯦꯠꯇꯪ ꯌꯦꯡꯉꯣꯕ ꯅꯪ ꯁꯪ ꯀꯥꯟ ꯇꯨꯝ ꯇꯨꯝꯅ ꯌꯦꯡꯒꯦꯔꯥ ꯀꯩꯅꯣ ꯈꯪꯗꯦ ꯇꯥꯏꯃꯤꯡ ꯌꯦꯡ ꯀꯥꯟꯗ ꯁꯥꯡꯒꯣ ꯋꯥꯔꯤꯔꯤ ꯁ ꯍꯧꯖꯤ ꯁ ꯐꯠꯇ꯭ꯔꯒꯅ ꯁꯪꯗ꯭ꯔꯦ ꯀꯥꯏ ꯂꯩꯒꯣ ꯈꯪꯗꯦ ꯅꯪꯉꯣꯟꯗ ꯊꯥꯈꯤꯕꯗꯣ ꯑꯩꯅ ꯑꯦꯅꯦ ꯑꯦ ꯒꯥꯏꯗꯂꯥꯏꯟꯁꯅ ꯑꯃ ꯊꯥꯈꯤꯕꯗꯣ
ꯥꯏꯗꯂꯥꯏꯟꯁꯕ ꯀꯣ ꯃꯃꯥꯡ ꯊꯥꯈꯤꯕꯩꯗꯣ
ꯑꯁꯤꯦ ꯑꯁꯦ ꯆꯔꯒ ꯑꯗꯨꯒꯁ ꯑꯦꯅꯦꯛꯁꯔꯁꯤ ꯐꯣꯔꯃꯦꯦꯠ ꯄ꯭ꯔꯣꯄꯣꯖꯦꯜ ꯍꯟꯗꯨ ꯍꯥꯏꯗ ꯑꯃ ꯌꯥꯎꯗ꯭ꯔꯣ
ꯌꯥꯎꯔꯝꯒꯅꯤ ꯑꯩ ꯍꯧꯖꯤꯛꯇꯤ ꯌꯦꯡꯗ꯭ꯔꯦ
ꯎꯝ ꯑꯗꯨ ꯌꯦꯡꯕ ꯑꯗꯨꯒꯤꯗꯨꯒ ꯊ꯭ꯔꯤ ꯍꯟꯗ꯭ꯔꯦꯠ ꯋꯥꯗꯁ ꯏꯔꯨ ꯐꯥꯏꯚ ꯍꯟꯗ꯭ꯔꯦꯗ ꯑꯗꯨ ꯏꯔꯨ ꯀꯥꯏ ꯌꯥꯎꯔꯤꯕꯗꯣ ꯁꯤꯗꯩ ꯇꯨ ꯍꯟꯗ꯭ꯔꯦꯠ ꯀꯥꯏꯅ ꯁꯨꯃꯥꯏꯅ ꯑꯗꯩ ꯏꯁꯀꯣꯞ ꯑꯣꯞꯖꯦꯛꯇꯤꯞꯁꯨ ꯊ꯭ꯔꯤ ꯐꯤ ꯐꯥꯏꯚ ꯍꯟꯗ꯭ꯔꯦꯠ ꯏꯔꯛꯎ ꯀꯥꯏꯅ ꯔꯤꯁꯔꯁ ꯃꯦꯊꯗꯣꯂꯣꯖꯤ ꯐꯥꯏꯚ ꯍꯟꯗ꯭ꯔꯦꯠ ꯏꯔꯣꯌꯦ ꯐ꯭ꯔꯦꯝꯋꯔꯛ ꯑꯣꯐ ꯗꯤ ꯄꯥꯔꯠ ꯕꯦꯀꯤꯡ ꯑꯦꯁꯄꯦꯛ ꯑꯣꯐ ꯗꯤ ꯔꯤꯁꯔꯁ ꯊ꯭ꯔꯤ ꯍꯟꯗ꯭ꯔꯦꯠ ꯑꯣꯏ ꯑꯩꯈꯣꯏ ꯃꯅꯤꯄꯨꯔꯤꯒꯤꯗꯤ ꯑꯌꯥꯝꯕ ꯁꯝꯖꯟꯈꯤꯕ ꯁꯤꯁꯦ ꯍꯥꯏꯗꯤ ꯑꯩꯈꯣꯏꯒꯤ ꯀꯩ ꯍꯥꯏꯒꯦ ꯎ ꯏꯇꯤꯀꯦꯜ ꯁꯥꯔꯇꯤꯐꯤꯀꯦꯠ ꯂꯧꯕ ꯃꯇꯝꯗ ꯍꯥꯏꯗꯤ ꯁꯨꯃꯥꯏꯅ ꯐꯣꯔꯃꯦꯠ ꯑꯃ ꯄꯤꯔꯛꯑꯦꯕꯀꯣ ꯑꯦꯅꯦꯛꯁꯇꯔ ꯁꯨꯃꯥꯏꯅ ꯑꯗꯨꯗꯁꯁ ꯖꯂꯣꯖꯤ ꯑꯗꯒꯤ ꯑꯩꯈꯣꯏꯒꯤ ꯇꯧꯒꯗꯕ ꯑꯗꯒꯤ ꯂꯣꯏꯁꯤꯟꯒꯗꯕ ꯍꯥꯏꯕꯅꯆꯤꯡꯕ ꯇꯧꯋꯦꯕ ꯑꯗꯣ ꯇ꯭ꯔꯦꯆꯔꯒꯤꯗꯤ ꯑꯗꯨꯃꯥꯏꯅ ꯌꯥꯝ ꯀꯨꯞꯊꯅ ꯏꯕ ꯌꯥꯗꯦ ꯑꯗꯨꯝ ꯆꯥꯎꯧꯔꯥꯛꯄ ꯍꯥꯏꯗꯤ ꯃꯥꯟꯅꯗꯦꯗꯅ ꯑꯇꯣꯞꯄꯒ
ꯑꯝ
ꯑꯗꯨ ꯃꯥꯟꯅꯗꯕꯅꯤꯅ ꯂꯝ ꯁꯝ ꯇꯧꯔꯒ ꯑꯗꯨꯝ ꯏꯔꯒ ꯊꯥꯖꯤꯟꯈꯤꯕ ꯑꯩꯈꯣꯏꯒꯤ ꯏꯇꯤꯀꯦꯜ ꯁꯥꯔꯇꯤꯐꯤꯀꯦꯠꯀꯤꯗꯣ ꯑꯗꯣ ꯃꯣꯏꯗ ꯍꯪꯕ ꯀꯥꯟꯗ ꯑꯇꯣꯞꯄ ꯁꯞꯖꯦꯛꯀꯩ ꯊꯥꯖꯤꯜꯂꯛꯄꯒ ꯑꯩꯈꯣꯏ ꯊꯥꯖꯤꯜꯂꯛꯄꯒꯗꯣ ꯌꯦꯡꯀꯥꯟꯗ ꯃꯣꯏꯅ ꯑꯩꯈꯣꯏꯒꯤꯗꯣ ꯀꯩꯁꯨ ꯀꯥꯏꯗꯦ ꯑꯦꯛꯁꯦꯞ ꯑꯗꯨꯝ ꯇꯧꯔꯛꯑꯦꯕ ꯃꯌꯥꯝꯒꯤꯗꯨꯗꯤ ꯍꯦꯛꯇ ꯑꯇꯣꯞꯄ ꯁꯕꯖꯦꯛꯀꯩꯗꯤ ꯃꯣꯏꯒꯤ ꯍꯧꯅꯕꯤ ꯏꯔꯤꯅꯤꯗꯅ ꯏꯪꯂꯤꯁꯅꯤꯅ ꯑꯗꯣ ꯑꯩꯈꯣꯏ ꯃꯅꯤꯄꯨꯔꯤꯗꯗꯤ ꯏꯐꯝꯝ ꯈꯪꯗꯕꯗꯣ ꯃꯅꯤꯄꯨꯔꯤꯗ ꯗꯥꯏꯔꯦꯛ ꯍꯥꯏꯖꯗꯣꯏꯅꯦꯕ ꯑꯩꯈꯣꯏꯒꯤꯁꯦ ꯏꯪꯂꯤꯁꯁꯤꯅ ꯃꯅ ꯐꯠꯇꯕꯗꯗꯣ ꯑꯩꯈꯣꯏꯒꯤꯗꯤ ꯃꯅꯤꯄꯨꯔꯤꯗ ꯑꯗꯨꯝ ꯏꯔꯒꯥꯒꯠ ꯊꯥꯖꯤꯟꯈꯤꯕ ꯆꯥꯎꯔꯥꯛꯄ ꯑꯗꯨ ꯑꯗꯨꯝ ꯁꯔꯇꯤꯐꯤꯀꯦꯠ ꯄꯤꯔꯛꯑꯦꯕ ꯈꯪꯉꯕ ꯌꯨꯅꯤꯚꯔꯁꯤꯇꯤꯅ ꯌꯥꯏ ꯀꯩꯁꯨ ꯀꯥꯏꯗꯦꯅ ꯅꯣꯏꯒꯤꯗꯤ ꯇꯣꯡꯉꯥꯜꯂꯦꯅ ꯑꯗꯨꯃꯥꯏꯅ ꯁꯤꯗ ꯌꯥꯎꯔꯤ ꯃꯌꯥꯝꯁꯦ ꯃꯥꯒꯤ ꯑꯦꯛꯅꯦꯛꯁꯔꯁꯤꯗ ꯐꯤꯐꯇꯤꯟꯅꯦꯕ ꯄꯤꯔꯤꯁꯦ
ꯑꯥ
ꯑꯗꯨꯗ ꯇꯦꯟꯇꯦꯇꯤꯞ ꯆꯦꯞꯇꯔꯒꯥꯏꯅ ꯌꯥꯎꯔꯤꯕ ꯆꯦꯞꯇꯔ ꯁꯤꯕꯨꯗꯤ ꯍꯥꯞꯄꯅꯤꯅꯦ ꯇꯦꯟꯇꯦꯇꯤꯞ ꯆꯦꯞꯇꯔꯗꯨꯗꯤ ꯑꯩꯈꯣꯏꯅ ꯈꯥꯏꯗꯣꯛꯄꯗꯣ ꯆꯦꯞꯇꯔ ꯃꯁꯤꯡꯗꯣ ꯑꯗꯨꯗꯣ ꯍꯥꯞꯇꯣꯏꯅꯦꯕꯀꯣ ꯕ꯭ꯔꯤꯐ ꯁꯝꯃꯔꯤ ꯑꯣꯐ ꯀꯟꯇꯦꯟ ꯍꯥꯏꯗ꯭ꯔꯥ ꯁꯝꯃꯔꯤ ꯑꯣꯏꯅ ꯍꯥꯞꯄꯅꯤꯅꯦ ꯁꯤꯕꯨꯗꯤ ꯌꯥꯔꯦꯕ ꯋꯛ ꯁꯥꯏꯇꯦꯠꯁꯤꯁꯨ ꯍꯥꯞꯄꯅꯦꯕ ꯚꯤꯕꯤꯣꯒ꯭ꯔꯥꯐꯤ ꯍꯥꯞꯄꯣꯏꯗ꯭ꯔꯥ ꯍꯥꯞꯅꯦꯕꯀꯣ ꯑꯗꯨꯝ ꯀꯣ ꯑꯗꯨꯒ ꯑꯩꯅ ꯁꯤꯗ ꯍꯥꯏꯔꯤꯁꯦ ꯔꯤꯂꯤꯚꯦꯟ ꯑꯣꯐ ꯗꯤ ꯄ꯭ꯔꯄꯣꯁ ꯏꯁ꯭ꯇꯗꯤ ꯐꯣꯔ ꯁꯣꯁꯥꯏꯇꯤ ꯍꯥꯏꯗꯅ ꯁꯨꯃꯥꯏꯅ ꯇꯣꯉꯥꯟ ꯇꯣꯉꯥꯟꯕ ꯌꯥꯎꯔꯤꯕ ꯏꯝꯄ꯭ꯂꯤꯀꯦꯁꯟ ꯑꯣꯐ ꯏꯁꯇꯗꯤ ꯑꯦꯟ ꯄꯣꯂꯤꯁꯤ ꯃꯦꯀꯤꯡ ꯀꯥꯏꯅ ꯑꯗ ꯀꯟꯇ꯭ꯔꯤꯕ꯭ꯌꯨꯁꯟꯁ ꯑꯣꯐ ꯏꯁꯇꯗꯤ ꯑꯦꯛꯁꯥꯏꯇꯤꯟ ꯕꯣꯗꯤ ꯅꯣꯂꯦꯖ ꯀꯥꯏꯅ ꯔꯤꯁꯔꯁ ꯑꯥꯎꯠꯀꯝ ꯏꯝꯄꯦꯛ ꯀꯥꯏꯅ ꯃꯌꯥꯝ ꯈꯔ ꯌꯥꯎꯔꯤꯦ ꯍꯥꯏꯇꯥꯔꯦ ꯔꯤꯁꯔꯁ ꯃꯦꯊꯗꯣꯂꯣꯖꯤꯁꯤ ꯍꯧꯖꯤꯛ ꯍꯥꯞꯄꯅꯦ ꯑꯩꯈꯣꯏꯁꯨꯀꯣ ꯔꯤꯁꯔꯁ ꯀꯣꯏꯁꯟ ꯑꯦꯟ ꯍꯥꯏꯐꯣꯇꯤꯁꯤꯁ ꯁꯤꯁꯨ ꯍꯥꯞꯄ ꯌꯥꯏ ꯑꯗꯒꯤ ꯑꯣꯞꯖꯦꯛꯇꯤꯞꯁꯤꯁꯨ ꯍꯥꯞꯄ ꯌꯥꯔꯦ ꯑ ꯑꯃꯨꯛ ꯍꯥꯏꯔꯤꯗꯨꯣ ꯑꯥꯏꯗꯦꯟꯇꯤꯐꯤꯀꯦꯁꯟ ꯑꯣꯐ ꯔꯤꯁꯔꯁ ꯒꯦꯞ ꯍꯥꯏꯔꯛꯇ꯭ꯔꯁꯦ
ꯑꯗꯨ ꯐꯔꯦꯁꯦ ꯑꯩ ꯉꯥꯛꯇꯪ ꯂꯩꯔꯒ ꯇꯧꯔꯛꯀꯦ ꯑꯗꯨꯒ ꯑꯃꯨꯛ ꯍꯟꯅꯁꯦ ꯑꯩ ꯇꯪꯈꯤ ꯊꯕꯛ ꯑꯃ ꯆꯧꯒꯦ
ꯍ ꯍꯣꯏ ꯍꯣꯏ